ꯍ
ꯎꯝ ꯀꯩꯗꯧꯔꯤꯅꯣ
ꯑꯦ ꯀꯩꯁꯨ ꯇꯧꯗꯦꯗ ꯁꯨꯝ ꯔꯨꯝꯗ ꯂꯩꯗ
ꯊꯨꯕꯥꯀ ꯆꯇ꯭ꯔ
ꯑꯁ ꯑꯩ ꯊꯕꯛ ꯇꯧꯗꯦ
ꯌꯨꯝꯗ ꯑꯗꯨꯝ ꯂꯩꯕ꯭ꯔꯥ ꯅꯨꯡꯇꯤꯗ ꯇꯤ ꯂꯩꯕ꯭ꯔꯥꯅꯦ ꯑꯗꯨꯣ ꯃꯄꯥꯟ ꯊꯣꯛꯧꯇ꯭ꯔꯣ
ꯁꯥꯃꯟꯕꯒꯤ ꯃꯄꯥꯟ ꯊꯣꯛꯍꯟꯅꯤꯡꯗꯕꯀꯣ
ꯑꯩꯈꯣꯏꯗ ꯍꯧꯖꯤꯛꯀꯒꯤ ꯑꯣꯏꯋꯗꯔꯁꯤꯗꯤꯀꯣ ꯃꯄꯟ ꯊꯣꯛꯄ ꯌꯥꯗ꯭ꯔꯦ
ꯀꯝꯄ꯭ꯂꯦꯛꯁꯟ ꯈꯔ ꯁꯦꯝꯁꯤꯔꯥ ꯍꯥꯏꯅ ꯂꯩꯕ ꯍꯧꯖꯤꯛꯀꯥꯟ
ꯆꯦꯃꯨ ꯁꯦꯃꯁ
ꯅꯣꯏ ꯅꯨꯄꯤ ꯈꯛꯇꯛ ꯁꯦꯝꯕ ꯌꯥꯗꯦꯗꯅ
ꯅꯨꯄꯤꯁꯨ ꯁꯦꯝꯗꯕꯅꯤꯗ ꯅꯨꯄꯤꯗꯤ ꯅꯦꯆꯔ
ꯅꯨꯄꯤ ꯀꯥꯡꯕꯨ ꯕ꯭ꯂꯦꯛ ꯁꯟ ꯔꯣꯝꯗꯗꯤ ꯈꯔ ꯀꯩꯅꯣ ꯇꯧꯋꯤꯗꯅ
ꯐꯦ ꯍꯏ ꯆꯨꯝꯗꯤ ꯆꯨꯝꯃꯦ ꯑꯗꯣ ꯑꯩ ꯍꯧꯖꯤꯛ ꯁ ꯑꯩ ꯌꯥꯝ ꯁꯥꯎꯋꯦꯕꯀꯣ ꯍꯧꯖꯤꯛ ꯑꯩ ꯁꯧꯕꯒꯤ ꯃꯔꯝ ꯍꯥꯏꯕꯤꯌꯔ ꯑꯩꯅ ꯅꯨꯄꯥ ꯑꯃ ꯈꯟꯅꯕ
ꯑꯥ
ꯅꯨꯄꯤ ꯑꯃꯅ ꯂꯩ ꯑꯩꯒꯤ ꯑꯩꯒꯤ ꯕꯦꯁ ꯐ꯭ꯔꯦꯟꯅꯦꯕꯀꯣ
ꯍꯣꯐ
ꯃꯕꯥꯅꯤ ꯁꯥꯎꯅꯥꯏꯕ ꯉꯔꯥꯡ ꯑꯗꯨꯒ ꯑꯗꯨꯒꯒ ꯅꯨꯄꯥꯅ ꯑꯩꯉꯣꯟꯗ ꯆꯥꯛ ꯇꯧꯔꯛꯄ ꯃꯥꯕꯨ ꯕ꯭ꯔꯦꯛꯀꯑꯞ ꯇꯧꯔꯁꯦ ꯍꯥꯏꯅ ꯍꯥꯏꯕꯤꯌꯣ ꯍꯥꯏꯅꯀꯣ ꯑꯗꯨꯒꯤ ꯑꯩꯅ ꯍꯥꯏꯕꯤꯕ ꯅꯨꯄꯤꯗꯥ
ꯍꯣꯏ
ꯑꯣ ꯏꯕꯥꯅꯤ ꯄꯨꯟꯅ ꯏꯁꯀ꯭ꯔꯤꯟ ꯁꯤꯦꯌꯥꯔ ꯇꯧ ꯑꯩꯒ ꯑꯗꯨꯒ ꯃꯥꯕꯨ ꯆ ꯇꯧꯕꯁꯦ ꯏꯕꯥꯅꯤ ꯄꯨꯟꯅ ꯇꯧꯁꯦꯅ ꯑꯩꯉꯣꯟꯗ ꯍꯥꯏꯕ ꯑꯗꯨꯒꯤ ꯑꯩꯅ ꯇꯧꯕꯤꯕ ꯑꯗꯨꯒ ꯃꯥꯅ ꯑꯁꯨꯃꯥꯏꯅ ꯍꯥꯏꯌꯨ ꯍꯥꯏꯌꯨꯑꯣ ꯑꯣꯏꯅ ꯑꯩꯕꯨ ꯇꯥꯛꯄꯤꯕꯅꯦꯕꯀꯣ ꯇꯥꯛꯄꯤꯕꯗꯒꯤ ꯑꯩꯁꯨ ꯃꯥꯎ ꯑꯗꯨꯝ ꯆꯠꯇꯧꯋꯦꯕ ꯑꯗꯨꯒ ꯍꯣꯔꯦꯟ ꯋꯥꯍꯤꯡꯗꯗꯤ ꯐ ꯃ ꯄꯅꯤꯁꯦ ꯁꯥꯏꯠ ꯑꯃꯗ ꯑꯣꯏꯔꯒ ꯑꯩꯉꯣꯟꯗ ꯂꯣꯏꯅ ꯇꯩꯅꯕ ꯆꯥꯏꯅꯅꯤ
ꯁ
ꯄꯅꯥꯏꯕꯨ ꯆꯥꯏꯕ ꯀꯣ
ꯑꯣ ꯑꯁ
ꯃꯥ ꯃꯥꯅ ꯈꯟꯕꯗꯤ ꯑꯩꯅ ꯆꯠꯇꯧꯁꯦ ꯑꯩꯅꯅꯦꯅ ꯈꯟꯕꯅꯦꯕ ꯑꯗꯨꯒꯤ ꯅꯪꯁꯨꯑꯕꯥꯅꯤ ꯃꯗꯤ ꯌꯥꯝ ꯀꯥꯏꯍꯟꯅꯤꯡꯕ꯭ꯔꯥ ꯍꯥꯏꯅ ꯆꯥꯏꯨ ꯑꯗꯨꯅ
ꯑꯁ ꯑꯗꯨꯗꯤ ꯅꯪ ꯗꯣꯁꯥ ꯌꯥꯝ ꯇꯥꯔꯤꯅꯦ
ꯍ
ꯑꯩꯈꯣꯏꯗꯤ ꯑꯩꯈꯣꯏꯗꯤ ꯔꯤꯂꯦꯁꯟꯁꯤꯞꯇ ꯈꯣꯡ ꯊꯥꯡꯕ ꯍꯧꯗ꯭ꯔꯤ
ꯑ ꯋꯥꯔꯤꯕꯅꯤꯗ ꯍ ꯇ ꯑꯗꯨꯅꯦ
ꯎꯝ ꯀꯩ ꯀꯩ ꯀꯩ ꯀ꯭ꯔꯤ ꯀ꯭ꯔꯤ ꯇꯧꯒ ꯂꯩꯔꯦ ꯍꯧꯖꯤꯛꯀꯥꯟ
ꯀꯩꯝꯣ ꯇꯧꯔꯗꯤ ꯑꯩꯈꯣꯏꯁꯨ ꯑꯗꯨꯝ ꯌꯨꯝꯗ ꯆꯥꯅꯤ ꯊꯛꯅꯤ ꯇꯨꯝꯒꯅꯤ ꯑꯗꯨꯗꯒꯤ ꯑꯍꯦꯟꯕ ꯑꯝꯇ ꯇꯧꯗ꯭ꯔꯔꯤꯦꯗ ꯑꯩꯈꯣꯏꯁꯨ
ꯎꯝ ꯇꯝꯄꯥꯛꯇ ꯇꯝꯄꯥꯛꯇ ꯑꯣꯏꯕ꯭ꯔꯥ ꯆꯤꯡꯗ ꯑꯣꯏꯕ꯭ꯔꯥ
ꯍꯧꯖꯤꯛꯄꯨꯗꯤ ꯇꯝꯄꯥꯛꯇ ꯂꯩ
ꯁꯦꯡꯕ ꯌꯨꯝꯗꯤ ꯆꯤꯡꯂꯤꯒꯤꯔꯥ
ꯑꯣ
ꯑꯩꯁꯨ ꯆꯤꯡꯗꯒꯤꯅꯤꯀꯣ
ꯑ ꯍꯧꯖꯤꯛꯇꯤ
ꯍꯧꯖꯤꯛꯇꯤ ꯇꯝꯄꯥꯛꯇ ꯂꯩꯌꯦ ꯑꯩꯁꯨ
ꯀꯩꯅ ꯁꯝ ꯆꯔ ꯀ ꯁꯤ
ꯆꯝꯐꯨꯠ ꯑꯣꯏꯅꯁꯥꯏꯗꯥꯅ ꯁꯤꯗꯤ
ꯑꯣ
ꯆꯝꯐꯨꯠꯁꯦ ꯁꯨꯝ ꯁꯨꯝ ꯍꯥꯏꯅꯈ꯭ꯔꯦꯅꯦ
ꯆꯝꯐꯨ ꯆꯥꯕꯗꯣ ꯀꯝꯄ꯭ꯂꯂꯤꯦꯛꯁꯟ ꯐꯕꯅꯤ ꯆꯥꯎ
ꯑꯗꯨꯒꯤ ꯑꯣꯏ ꯑꯗꯨꯒꯤ ꯑꯗꯨꯒꯤꯁꯨ ꯈꯜꯂꯒ ꯆꯥꯕꯅꯤ ꯊꯥꯎ ꯂꯣꯡꯒꯔꯤ ꯈꯔ ꯆꯥꯕꯁꯦ ꯍꯧꯖꯤꯛꯀꯥꯟ ꯈꯔ ꯍꯩꯅꯗꯦꯕꯀꯣ ꯁꯥꯃꯟꯕꯒꯤ
ꯁꯃꯟꯕꯤꯒꯤ ꯑꯣꯏ ꯎꯝ ꯃꯄꯥꯟꯁꯨ ꯇꯣꯛꯧꯕ ꯇꯜꯂꯦ ꯃꯅꯨꯡꯗꯁꯨ ꯌꯥꯝ ꯁꯥꯏ ꯍꯧꯖꯤꯛꯀꯥꯟꯗꯤ
ꯐꯦꯟ ꯊꯥꯔꯒ ꯑꯗꯨꯝ ꯂꯩꯕꯅꯤ ꯑꯩꯈꯣꯏꯗꯤ
ꯎꯝ ꯃꯊꯟꯗ ꯂꯩꯕ꯭ꯔꯣ ꯑꯗꯨꯅ ꯏꯃꯨꯡꯒ ꯂꯩꯕ꯭ꯔꯥ
ꯑꯩꯒꯤ ꯃꯔꯨꯞ ꯑꯃꯒ ꯔꯦꯟ ꯂꯩꯃꯤꯟꯅꯕ
ꯁꯗꯔꯤ ꯅꯨꯡꯉꯥꯏꯔꯝꯅꯤꯍꯦ
ꯎꯝ ꯅꯨꯡꯉꯥꯏ ꯍꯥꯏꯇꯥꯔꯦ
ꯑꯍꯥꯎꯕ ꯉꯥꯗꯨ ꯇꯥꯛ ꯆꯥꯔꯝꯅꯦ ꯑꯗꯨꯗꯤ ꯉꯁꯤ ꯉꯁꯤ ꯉꯁꯤ ꯉꯁꯤ ꯉꯥꯛꯇ ꯑꯣꯏꯔꯝꯃꯤ ꯆꯝꯐꯨꯠ ꯆꯥꯕꯗꯣ
ꯑꯍꯥꯎꯕꯗꯤ ꯐꯖꯅ ꯆꯥꯔꯦ ꯍꯧꯖꯤꯛꯀꯥꯟꯁꯦ ꯑꯗꯨꯅ ꯑꯁ ꯄꯣꯛꯁꯤ ꯌꯥꯗ꯭ꯔꯤꯅꯦ ꯅꯣꯏ ꯈꯠꯀꯁꯤꯅꯀꯣ
ꯄꯨꯛ ꯆꯥꯎꯒ ꯑꯃꯗ ꯄꯥꯈꯪ ꯁꯥꯔꯤ ꯑꯣꯏꯈ꯭ꯔꯕꯒꯤꯅꯤ ꯍꯥꯏꯕꯅꯤꯀꯣ
ꯌꯥꯝ ꯌꯥꯝ ꯀꯟꯗꯤ ꯆꯥꯎꯗꯦꯗ ꯍꯥꯏꯕꯤꯌꯨ ꯑꯩꯈꯣꯏꯗꯤ ꯍꯥꯏꯕꯗꯤ ꯐꯦꯠꯁꯀꯝ ꯀꯩꯅꯣ ꯂꯩꯕꯗꯣ ꯑꯗꯨꯒꯤ ꯑꯩꯈꯣꯏꯗꯤ ꯏꯁꯥꯁꯦ ꯈꯔ ꯄꯥꯕꯅꯤꯅꯀꯣ ꯑꯗꯨ ꯑꯣꯏꯅꯤꯅꯦ ꯌꯥꯝ ꯀꯟꯅꯗꯤ ꯑꯣꯏꯗꯣꯏ ꯑꯗꯨꯕꯨ ꯑꯩꯈꯣꯏꯒꯤ ꯑꯩ ꯑꯩꯗꯤ ꯄꯣꯛꯄꯗꯣ ꯍꯩꯅꯔꯒꯦ ꯑꯗꯨꯝ ꯈꯔ ꯈꯔ ꯊꯣꯛ ꯍꯧꯔꯤꯕ
ꯍꯣꯏꯗ ꯌꯥꯝ ꯍꯥꯏꯗꯤ ꯅꯣꯏꯒꯟ ꯅꯨ ꯃꯤꯁꯨ ꯂꯩꯕꯅꯦ ꯑꯥ
ꯐꯦꯠꯁ ꯌꯥꯝꯅꯔꯛꯄꯗꯅ ꯑꯣ ꯋꯥꯋꯥꯛꯀꯤꯡ ꯑꯗꯨꯝ ꯅꯨꯡꯇꯤꯒꯤ ꯆꯦꯟꯗ꯭ꯔꯗꯤ ꯌꯥꯗ꯭ꯔꯦꯕ
ꯎ ꯑꯗꯨꯝ ꯄꯤꯊꯟꯕꯁꯨ ꯀ ꯀꯩꯁꯨ ꯀꯥꯏꯗꯦꯅ ꯑꯩꯈꯣꯏꯗꯤ ꯆꯥꯔꯁꯨ ꯅꯣꯏ ꯊꯣꯛꯇꯕꯗꯣ ꯏꯅꯤ ꯉꯁꯟꯣꯏꯗꯕꯗ
ꯂꯝꯝꯂꯥꯛꯅꯤꯗ
ꯂꯩꯅꯤꯡꯕꯗꯤ ꯍꯧꯖꯤꯛꯅꯤꯅꯦ
ꯍꯧꯖꯤꯛ ꯅꯣꯏꯔꯒ ꯍꯣꯔꯦꯟ ꯋꯥꯏ ꯐ꯭ꯌꯨꯆꯔꯗ ꯀꯪꯕꯗꯨꯣ ꯄꯥꯝꯕ꯭ꯔꯣ
ꯑꯣ ꯑꯗꯨꯅ ꯐꯩꯗꯣ ꯑꯩꯗꯤ ꯌꯥꯝ ꯅꯣꯏꯕꯗꯤ ꯅꯠꯇꯕꯀꯣ
ꯎꯝ ꯁꯤꯁꯇꯔꯁꯦ ꯀꯔꯤ ꯁꯤꯁꯇꯔꯗꯤ ꯂꯥꯏꯔꯤꯛ ꯇꯝꯕ꯭ꯔꯥ ꯀꯔꯤ ꯇꯧꯕ꯭ꯔꯥ
ꯑꯥꯎ ꯀꯣꯂꯦꯖ ꯇꯝ ꯀꯥꯔꯔꯤ
ꯀꯔꯝ ꯀꯥꯟꯗ ꯂꯣꯏꯗꯣꯏꯕ
ꯑꯁ ꯋꯥꯠꯂꯤ ꯑꯗꯨ ꯑꯗꯨꯗꯤ ꯍꯥꯎꯕꯗ ꯉꯥꯏꯔꯦ
ꯎ ꯌꯗꯤ ꯆꯟꯒꯨꯝꯕꯅꯤꯅꯦ
ꯅꯆꯟ ꯑꯣꯏꯒꯦꯔꯥ ꯅꯆꯥ ꯑꯣꯏꯒꯦꯔꯥ ꯅꯁꯨ ꯅꯨꯄꯤ ꯑꯣꯏꯒꯦꯔꯥ ꯀꯩꯗꯩ
ꯏꯆꯥ ꯏꯁꯨ ꯅꯨꯄꯤ ꯏꯁꯨ ꯐꯥꯎꯗꯤ ꯀꯥꯎꯅꯤꯡꯗꯦ ꯍꯦ
ꯃꯥꯡꯗꯦ
ꯑꯩꯗꯤ ꯅꯍꯥꯟ ꯂꯣꯏꯔꯦ
ꯀ
ꯍꯧꯖꯤꯛꯇꯤ ꯑꯟꯑꯦꯝꯄ꯭ꯂꯣꯏ ꯌꯨꯠ ꯍꯥꯏꯗꯣ ꯑꯩꯈꯣꯏ ꯇꯥꯔ ꯂꯩꯔꯤ
ꯅꯣꯏꯗꯤ ꯉꯥꯏꯍꯥꯛ ꯂꯩꯔꯗꯤ ꯐꯪꯉꯅꯤꯗ ꯑꯦꯝꯄ꯭ꯂꯣꯏ ꯑꯣꯏꯔꯅꯤ
ꯑꯗꯨꯒꯤ ꯁꯦꯝ ꯁꯥꯕꯗꯅꯤꯅꯦꯕ ꯋꯥꯔꯤꯔꯤꯁꯦ
ꯀꯩꯀꯩ ꯍꯣꯠꯅꯔꯤꯅꯣ ꯀꯣꯆꯤꯡꯕꯨ ꯆꯠꯄ꯭ꯔꯥ
ꯆꯤꯡ ꯑꯃ ꯂꯣꯏꯔ ꯂꯩꯔꯤ ꯍꯧꯖꯤꯛꯀꯥꯟꯗꯤ
ꯑꯣꯖꯦꯁꯤ
ꯎꯝ ꯑꯗꯨꯗ ꯑꯩꯗꯤ ꯖꯦꯅꯔꯦꯜ ꯂꯥꯏꯟꯗ ꯂꯧꯋꯏꯗ
ꯑꯣ
ꯂꯅ ꯇꯧꯕ ꯌꯥꯕ
ꯌꯥꯩꯗ ꯀꯟꯅ ꯍꯣꯠꯅꯔꯗꯤ ꯑꯗꯨꯝ ꯐꯪꯉꯅꯤ
ꯈꯪꯗ꯭ꯔꯦꯅꯦ ꯁꯨꯝ ꯁꯨꯝ ꯆꯍꯤ ꯍꯦꯟꯒꯠꯜꯂꯤꯉꯩ ꯂꯥꯏꯔꯤꯛ ꯄꯥꯕꯁꯦ ꯁꯨꯝ ꯁꯨꯝ ꯇꯟꯁꯤꯜꯂꯦꯕ
ꯁꯨꯝ ꯁꯨꯝ ꯇꯥꯟꯁꯤꯜꯂꯛꯕ ꯀꯥꯟꯗ ꯃꯇꯝ ꯍꯦꯜꯂꯅꯤꯀꯣ
ꯑꯦꯀꯥꯗꯃꯤ ꯑꯦꯀꯥꯗꯃꯤꯛ ꯍꯥ
ꯅꯨꯄꯤ ꯊꯤꯅꯤꯡꯉꯥꯏ ꯃꯇꯥꯡ ꯂꯥꯛꯀꯅꯤ ꯏꯃꯨꯡꯒꯤ ꯑꯋꯥꯕ ꯄꯨꯣꯛꯅꯤꯡꯉꯥꯏ ꯃꯇꯥꯡ ꯂꯥꯛꯀꯅꯤ ꯑꯗꯨ ꯑꯗꯨꯒꯤ ꯃꯇꯥꯡꯗꯗꯤ ꯅꯪ ꯑꯦꯛꯖꯥꯝ ꯊꯥꯔꯁꯨ ꯌꯥꯔꯔꯣꯏ ꯅꯪ ꯇꯧꯒꯦꯗ ꯑꯗꯨꯝ ꯂꯧꯒꯨꯝꯕ ꯇꯧꯔꯒꯦꯅ ꯈꯜꯂꯅꯤ
ꯑꯗꯨ ꯈꯟꯕꯗ ꯑꯩ ꯉꯔꯥꯡ ꯃꯔꯛꯇ ꯇꯨꯝꯗꯕꯅꯤꯀꯣ
ꯑꯩꯗ ꯑꯗꯨ ꯃꯅ ꯃꯤꯁ ꯂꯩ ꯌꯥꯅꯤ ꯑꯩꯈꯣꯏ ꯐꯥꯎꯕ ꯑꯗꯨꯝ ꯈꯟꯕ ꯍꯧꯈ꯭ꯔꯦꯕꯀꯣ ꯀꯔꯤ ꯇꯧꯕꯅ ꯐꯥꯁ ꯆꯦꯔꯥꯏꯅ ꯅꯣꯏꯗꯤ ꯈꯜꯂꯝꯅꯤꯗ ꯑꯃꯨꯛ ꯅꯨꯄꯥ ꯑꯣꯏꯕꯤꯒꯤ ꯍꯥꯏꯗꯤ ꯅꯨꯄꯤ ꯄꯨꯕ ꯌꯥꯔꯣꯏ ꯍꯥꯏꯕꯗꯤ ꯅꯠꯇꯦ ꯑꯗꯨ ꯅꯨꯄꯥꯒꯤ ꯔꯦꯁꯄꯣꯟꯁꯤꯕꯤꯂꯤꯇꯤ ꯏꯃꯨꯡꯒꯤ ꯑꯋꯥꯕꯁꯦ ꯍꯦꯟꯅ
ꯎꯝ
ꯑꯗꯨꯗꯤ
ꯑꯩꯅ ꯁꯤ ꯋꯥꯈ ꯈꯜ ꯂꯥꯛꯄꯁꯦ ꯑꯩꯅ ꯒ꯭ꯔꯦꯖꯨꯦꯁꯟ ꯍꯦꯛ ꯂꯣꯏꯕꯗꯒꯤꯀꯣ ꯍꯧꯔꯦ ꯑꯗꯨꯗꯒꯤ ꯑꯗꯨꯃꯥꯏꯅ ꯍꯧꯋꯦꯕꯀꯣ
ꯎꯝ ꯏꯗꯥ ꯊꯦꯡꯕꯗꯤ ꯅꯠꯇ꯭ꯔꯦ
ꯑꯥ ꯊꯦꯡꯕꯗꯤ ꯅꯠꯇ꯭ꯔꯤꯗ ꯑꯗꯨ ꯑꯣꯏꯔꯁꯨ ꯅꯪ ꯁꯨꯝ ꯁꯨꯝ ꯍꯣꯠꯅꯍꯧꯗ꯭ꯔꯗꯤ ꯀꯩꯅꯣ ꯌꯥꯔꯣꯏꯗꯅ
ꯍꯣꯏ ꯍꯣꯏ ꯑꯗꯨꯅꯤ ꯎꯝ
ꯑꯦꯀꯥꯗꯃꯤꯛ ꯆꯍꯤꯕꯨꯗꯤ ꯌꯥꯝ ꯋꯥꯠꯂꯤꯗ ꯌꯥꯝ ꯃꯇꯝ ꯌꯥꯝꯗꯤ ꯂꯩꯗꯤ ꯂꯩꯔꯤꯕ ꯑꯗꯨ ꯑꯗꯨꯕꯨ ꯍꯣꯠꯅꯅꯤꯡꯗꯕꯗꯣ
ꯑꯗꯨꯒꯤ ꯃꯇꯝꯥꯡ ꯋꯥꯠꯂꯤꯑꯅ ꯈꯟꯕꯤꯒꯁꯨ ꯑꯣꯏꯔꯝꯅꯤꯗ ꯑꯩ ꯃꯇꯝ ꯍꯦꯡꯗꯧꯔꯦꯅ ꯈꯜꯂꯗꯤ ꯑꯗꯨꯝ ꯍꯥꯏꯗꯤ ꯍꯣꯠꯅꯅꯤꯡꯗ꯭ꯔꯁꯨ ꯍꯣꯠꯅꯗꯕ ꯌꯥꯗꯕ ꯋꯥꯈꯜ ꯑꯃ ꯂꯥꯛꯒꯅꯤꯅ
ꯎꯝ ꯑꯁ ꯍꯧꯖꯤꯛꯀꯥꯟꯁꯦ ꯁꯥꯃꯟꯕꯒꯤꯀꯣ
ꯎꯝ
ꯀꯩꯝ ꯇꯧꯅꯤꯡꯗ꯭ꯔꯤꯅꯦ
ꯍꯣꯏꯁꯦꯡꯉꯣ
ꯑꯩꯅ ꯍꯧꯖꯤꯛ ꯑꯩꯅ ꯍꯧꯖꯤꯛ ꯄꯥꯝꯃꯤꯁꯤ ꯁ꯭ꯋꯤꯃꯤꯡ ꯄꯨꯜꯒꯨꯝꯕꯗ ꯁ꯭ꯋꯤꯝꯃꯤꯡ ꯄꯨꯜꯒꯨꯝꯕ ꯑꯩꯈꯣꯏꯒꯤ ꯕꯤꯜꯗꯤꯡꯗ ꯂꯩꯔꯤꯗꯤ ꯅꯨꯡꯉꯥꯏꯅꯤ ꯍꯥꯏꯅ ꯈꯜꯂꯤ ꯄꯩꯁꯥ ꯈꯔ ꯈꯔ ꯄꯤꯔꯁꯨ ꯅꯨꯡꯇꯤꯒꯤ
ꯑꯗꯨꯝ ꯐꯪꯗꯕꯒꯣ ꯎꯝ ꯅꯪ ꯅꯪ ꯍꯣꯔꯦꯟ ꯃꯤ ꯅꯪ ꯑꯦꯛꯖꯥꯝ ꯄꯥꯁ ꯇꯧꯔꯒ ꯄꯩꯁꯥ ꯌꯥꯝ ꯄꯥꯏꯕ ꯀꯥꯟꯗ ꯁ꯭ꯋꯤꯝꯃꯤꯡꯄꯨ ꯑꯃ ꯁꯦꯝꯃꯣ ꯍꯧꯖꯤꯛ ꯍꯧꯖꯤꯛ ꯍꯧꯖꯤꯛꯀꯤꯗꯤ ꯑꯗꯨꯝ ꯅꯪꯒꯤ ꯋꯥꯈꯜꯗ ꯑꯗꯨꯝ ꯈ ꯍꯜꯂꯣ
ꯑ ꯁꯖꯤꯛꯀꯥꯟꯁꯦ ꯁꯥꯃꯟꯕꯒꯦꯀꯣ ꯑꯩꯅ ꯀꯔꯤꯁꯨ ꯇꯧꯅꯤꯡꯉꯥꯏ ꯂꯩꯇꯦꯕ ꯑꯗꯨꯅ ꯉꯍꯥꯛ ꯂꯩꯒ ꯁꯥꯔꯗꯤ ꯑꯃꯨꯒ ꯏꯔꯨꯅꯤ
ꯎꯝ ꯍꯣꯏ ꯑꯔ ꯏꯔꯨꯕꯗꯣ ꯍꯧꯖꯤꯛꯇ ꯌꯥꯗ
ꯑꯁ ꯑꯅꯤ ꯑꯍꯨꯝ ꯑꯅꯤ ꯑꯍꯨꯝ
ꯎꯝ
ꯑꯩꯈꯣꯏꯗꯤ ꯏꯁꯤꯡꯗꯣ ꯐ꯭ꯔꯤ ꯑꯣꯏꯅꯤꯅꯀꯣ ꯏꯁꯤꯡꯗꯤ ꯌꯥꯝ ꯅꯨꯡꯉꯥꯏꯈ꯭ꯦꯔꯤꯕ ꯃꯔꯦꯡ ꯀꯥꯏꯕ
ꯍꯥꯏꯔ ꯏꯁꯤꯡ ꯂꯩꯔꯗꯤ ꯃꯄꯥꯜ ꯕꯥꯠꯔꯨꯝꯗꯒꯤ ꯃꯄꯥꯟ ꯊꯣꯛꯇ꯭ꯔꯣꯏꯔꯤꯕ ꯑꯗꯨꯝ ꯂꯩ
ꯑꯩ ꯑꯩꯗꯤ ꯑꯩ ꯈꯜꯂꯤꯅꯦ ꯑꯩꯈꯣꯏ ꯕꯥꯠꯔꯨꯝꯗ ꯄ ꯇꯥꯞꯗꯣ ꯑꯗꯨ ꯊꯝꯃꯗꯤ ꯅꯣꯡꯃ ꯅꯣꯡꯃꯒꯤ ꯕꯨꯛ ꯇꯧꯔꯒ ꯑꯩ ꯂꯩꯒꯦ ꯍꯥꯏꯅ ꯈꯜꯂꯤ
ꯈꯟꯁꯤꯖꯅꯤ ꯍ
ꯎꯝ ꯏꯁꯥ ꯁꯥꯃꯟꯕꯗꯨꯗ ꯇꯧꯐꯝ ꯀꯩꯁꯨ ꯇꯧꯐꯝ ꯈꯪꯗꯦꯗꯅ ꯑꯗꯨꯒꯤꯜꯂꯤ ꯈꯟꯕꯅꯤꯗ
ꯋꯥꯈꯜꯗꯁꯨ ꯑꯗꯨꯝ ꯍꯥꯏꯗꯤ ꯈꯤꯇꯪ ꯅ ꯄꯦꯟꯍꯟꯕꯗꯣ ꯂꯩꯔꯕꯅꯤꯅ ꯑꯗꯨꯗꯤ
ꯅꯪ ꯀꯩ ꯀꯣꯂꯦꯖ ꯀꯩ ꯀꯣꯂꯦꯖ꯭ꯔꯥ ꯅ ꯀꯔꯤ ꯁꯕꯖꯦꯛꯇ ꯑꯣꯅꯔꯁ ꯇꯧꯕ꯭ꯔꯥ ꯍꯥꯏꯕꯅꯤ
ꯑꯣꯅꯗꯤ ꯀꯥ ꯑꯩ ꯑꯩꯒꯤꯗꯤ ꯀꯝꯃ꯭ꯨꯅꯤꯇꯤ ꯈꯪꯕ꯭ꯔꯗꯤ ꯌꯥꯝꯅ
ꯀꯔꯤ
ꯀꯝꯃ꯭ꯌꯨꯅꯤꯇꯤ ꯀꯣꯂꯦꯖ ꯑꯃ ꯈꯪꯈ꯭ꯔꯕꯗꯤ ꯃꯈꯥꯗ ꯂꯩꯕꯗ
ꯈ ꯈꯒ꯭ꯔꯝꯅꯤ ꯍ
ꯑꯗꯨꯗꯨꯅꯤ ꯀꯃꯌꯨꯅꯤꯇꯤꯒꯤ ꯂꯧꯅꯦ ꯑꯩꯗꯤ
ꯑꯣ ꯐꯥꯏꯅꯦ ꯑꯗꯨꯨꯁꯨ
ꯇꯧꯒꯦꯅ ꯈꯟꯕ ꯍꯧꯖꯤꯛ
ꯍ ꯀꯥꯏꯗꯒꯤꯦ ꯍꯩ ꯑꯗꯨꯗꯤ ꯇꯣꯛꯇꯤ ꯇꯣꯛꯅꯣ
ꯑꯩꯈꯣꯏꯁꯦ ꯏꯔꯥꯡ ꯑꯗꯨꯝ ꯊꯣꯛꯑꯦꯕ ꯑꯗꯨꯒꯤ
ꯍꯥꯥ
ꯑꯩꯈꯣꯏꯒꯤ ꯀꯣꯂꯦꯖꯇ ꯏꯔꯥꯡ ꯊꯣꯛꯏꯕ ꯍꯦꯛꯇ
ꯑꯁ ꯑꯁꯣꯝꯗꯁꯨ ꯏꯔꯥꯡꯗꯤ ꯊꯒꯟꯕꯅꯤ ꯍꯣꯏ
ꯑꯗꯨꯒꯤ ꯅꯍꯥꯟ ꯑꯩꯈꯣꯏ ꯑꯦꯛꯖꯥꯝ ꯊꯥꯕꯗꯣ ꯐꯥꯔꯁ ꯁꯦꯝꯒꯤꯅꯦ
ꯎꯝ
ꯑꯗꯨꯒꯤꯁꯨ ꯊꯥ ꯑꯃ ꯍꯦꯟꯅ ꯆꯪꯕꯅꯦ ꯄꯣꯁꯄꯣꯟ ꯍꯦꯛꯇ ꯇꯧꯕ ꯏꯔꯥꯡ ꯊꯣꯛꯄꯤꯒꯦ
ꯑꯗꯨ ꯑꯗꯨꯒꯤ ꯑꯗꯨꯃꯥꯏꯅ ꯍ ꯑꯗꯨꯃꯥꯏꯅꯗꯤ ꯇꯧꯗꯤ ꯌꯥꯝ ꯀꯟ ꯌꯥꯝ ꯇꯧꯕꯅꯦ ꯑꯗꯨ
ꯎꯝ ꯒꯣꯕꯔꯟꯃꯦꯟ ꯔꯤꯀꯣꯛꯅꯥꯏꯖ ꯑꯣꯏꯗꯦ ꯍꯥꯏꯅ ꯍꯦꯛꯇ ꯑꯗꯨꯝ ꯍꯥꯏꯔꯛꯄ ꯑꯗꯨꯒꯤ ꯑꯗꯨꯝꯨ ꯏꯁꯇꯨꯗꯦꯟꯁꯤꯡꯁꯦ ꯀꯝꯄ꯭ꯂꯦꯟ ꯑꯗꯨꯝ ꯇꯧꯕ ꯑꯗꯨꯝ ꯄ꯭ꯔꯣꯗꯦꯁ ꯆꯠꯂꯦꯕꯀꯣ ꯍꯥꯟꯁꯨ ꯌꯥꯝ ꯆꯠꯄꯅꯦ ꯑꯗꯨꯒꯤ ꯑꯗꯨꯝ ꯇꯥꯎꯔꯁꯨ ꯊꯕꯛ ꯐꯪꯉꯔꯣꯏꯗ꯭ꯔꯥꯅ ꯈꯟꯕ ꯑꯗꯨꯗꯒꯤ
ꯎꯝ
ꯋꯥꯈꯜꯗ ꯂꯥꯛꯄꯗꯣ ꯑꯗꯨꯗꯤꯅꯦ ꯍꯧꯖꯤꯛꯀꯥꯟꯗꯤ ꯅꯨꯡꯊꯤꯜ ꯆꯨꯞꯄ ꯑꯗꯨꯝ ꯂꯥꯏꯔꯤꯛ ꯄꯥꯔꯝꯕꯅꯤꯅꯦ
ꯀꯥꯏꯗꯦ ꯂꯔꯤꯛꯅꯣꯗ ꯍ ꯀꯞ ꯃꯇꯝꯅꯤꯅ ꯔꯤꯛ ꯀ ꯄꯗꯤ